ꯍꯂꯣ
ꯍꯂꯣ ꯆꯥꯛ ꯆꯥꯔꯕ꯭ꯔꯣ
ꯇꯥꯕ꯭ꯔꯣ
ꯇꯥꯏꯌꯦ ꯇꯥꯗꯕ꯭ꯔꯥ ꯇꯥꯕ꯭ꯔꯣ ꯇꯥꯕ꯭ꯔꯣ ꯇꯥꯏꯌꯦ
ꯑꯩ ꯂꯩꯕ ꯃꯐꯝꯗ ꯅꯦꯠꯋꯥꯛ ꯀ ꯅꯨꯡꯉꯥꯏ ꯇꯥꯕ
ꯌꯨꯝ ꯌꯎꯔꯕ꯭ꯔꯣ
ꯍꯣꯏ ꯍꯣꯏ ꯁꯤꯁꯨ ꯌꯨꯝ ꯌꯎꯔꯦ
ꯅꯨꯡꯉꯥꯏꯅ
ꯑꯩꯈꯣꯏꯗꯤ
ꯑꯩꯈꯣꯏꯁꯨ ꯑꯥꯐꯇꯔ ꯗꯦꯠ ꯇꯦꯟꯗ ꯑꯩꯈꯣꯏ ꯑꯦꯛꯖꯥꯝꯒꯤ ꯔꯨꯇꯤꯟꯗꯣ ꯊꯣꯛꯈ꯭ꯔꯅꯤ ꯊꯣꯛꯈ꯭ꯔꯅꯤ ꯑꯗꯨ ꯑꯣꯏꯔꯗꯤ ꯗꯤꯁꯇ꯭ꯔꯤꯛꯇ ꯊꯥꯅꯤꯉꯥꯏ ꯁꯦꯝꯕꯤꯒꯅꯤ ꯑꯗꯨ ꯑꯣꯏꯔꯗꯤ ꯈꯨꯟꯗ ꯑꯃꯨꯛ ꯆꯠꯀꯅꯤ
ꯆꯥꯛ ꯆꯥꯔꯕ
ꯆꯥꯔꯦ ꯍꯥꯎꯇꯦ ꯏꯟꯁꯥꯡ ꯅꯥꯪ ꯗꯤ
ꯉꯁꯤ ꯌꯦꯟꯁꯥ ꯆꯥꯏ
ꯌꯨꯝꯌꯨꯝ ꯂꯥꯛꯄꯒꯤ ꯍꯥꯎꯔ ꯆꯥꯏꯅꯩ
ꯍꯣꯏ ꯍꯧ ꯆꯥꯏ
ꯑꯩꯗꯤ ꯁꯧꯒ꯭ꯔꯤꯅꯦ
ꯁꯧꯒ꯭ꯔꯤ ꯆꯥꯕ꯭ꯔꯥ
ꯆꯥꯏꯌꯦ ꯄꯥꯏ ꯂꯩꯇꯦ ꯁꯤꯗ ꯍꯧꯋꯦꯅ ꯀꯔꯤꯅꯣ ꯅꯪ ꯑꯃꯨꯛ ꯂꯥꯛꯑꯗꯤꯀꯣ ꯎꯄꯨꯏꯗꯣ ꯄꯨꯕꯤꯔꯛꯑꯣ ꯄꯩꯁꯥ ꯑꯃ ꯄꯤꯒꯦ ꯂꯩꯔꯒ ꯄꯨꯔꯛꯑꯣ
ꯐꯁ ꯑꯗꯨꯒꯨꯝꯕꯅꯗꯤ ꯑꯩ ꯂꯩꯕ ꯍꯩꯇꯦ ꯕꯖꯥꯔꯁꯨ ꯄꯥꯛ ꯆꯥꯠꯇꯦꯗ ꯑꯩꯗꯤ
ꯆꯠꯂꯣꯅ ꯅꯣꯡꯃ ꯅꯣꯡꯃ ꯑꯃ ꯁꯣꯏꯗꯅꯒꯤ ꯆꯠꯀꯅꯤꯅ ꯑꯗꯨꯗ ꯂꯩꯔꯒ ꯄꯨꯔꯥ ꯍꯥꯎꯋꯦꯕ
ꯆꯠꯄ ꯇꯥꯜꯂꯤꯕ
ꯆꯠꯂꯣ ꯅꯣꯡꯃꯗꯤ ꯅ ꯏꯝꯐꯥꯜ ꯍ ꯍꯜꯂꯛꯂꯝꯗꯥꯏꯗ
ꯍꯣꯏ ꯃꯇꯝ ꯁꯥꯡꯈ꯭ꯔꯗꯤ ꯑꯗꯨꯝ ꯌꯦꯡꯉꯨꯁꯤ
ꯁꯪꯒꯗꯤ ꯁꯪꯒꯅꯤ ꯇꯨꯃꯦ ꯂꯣꯡꯒꯤꯗꯣ ꯍꯥꯎꯋꯦꯕ ꯑꯗꯨꯒꯤ
ꯍꯣꯏ ꯑꯩ ꯌꯦꯡꯕꯤꯒꯦ
ꯅꯪ ꯕ꯭ꯔꯗꯔꯒꯤ ꯑꯉꯥꯡꯗ ꯎꯕꯒꯤ ꯌꯥꯝ ꯅꯨꯡꯉꯥꯏꯈ꯭ꯔꯕ꯭ꯔꯣ
ꯑꯩ ꯃꯁꯥ ꯁꯂꯒ ꯂꯩ ꯍꯧꯖꯤꯛꯀꯥꯟꯅꯤꯅ
ꯅꯥꯕ꯭ꯔꯣ
ꯍꯣꯏ
ꯀꯔꯤꯅꯥ ꯀꯣ ꯀꯔꯤꯅ ꯅꯥꯕ꯭ꯔꯥ
ꯃꯁꯥ ꯑꯗꯨꯝ ꯉꯝꯗꯦꯅꯦ ꯀꯔꯤꯒꯤꯔꯥ ꯈꯪꯗꯦ ꯑꯗꯨꯒꯤꯗꯤ
ꯁꯤꯖꯟ ꯆꯦꯟꯖ ꯇꯧꯒꯔꯥ
ꯃꯣꯏꯕꯤꯁꯨꯨ ꯌꯥꯏꯈ ꯑꯩꯈꯣꯏ ꯈꯨꯟꯗꯗꯤ ꯌꯥꯝ ꯀꯔꯤ ꯍꯥꯏꯁꯤꯔꯥ ꯁꯤꯖꯟ ꯆꯦꯟꯖ ꯇꯧꯕꯒꯤꯀꯣ
ꯑ
ꯂꯨꯝ ꯂꯑ
ꯢꯕꯔꯣ ꯇꯥꯃꯦꯅꯣꯡ
ꯍꯣꯏ ꯏꯉꯦ
ꯑꯆꯥ ꯑꯆꯥ
ꯁꯤꯗꯗꯤ
ꯁꯤꯗꯗꯤ ꯁꯥꯕꯅ ꯀꯥꯡꯉꯝꯕꯔꯣꯃ
ꯉꯁꯤꯁꯨ ꯅꯣꯡ ꯆꯨꯕ
ꯍꯪꯁꯗꯦ ꯅꯣꯡ ꯆꯨꯋꯦ ꯇꯨ ꯀ ꯃꯨ ꯐꯥꯛ ꯈꯔꯦ
ꯉꯁꯤ ꯀꯗꯥꯏꯗ ꯆꯠꯂꯦ
ꯑꯗꯨꯝ ꯇꯨꯝꯃꯦ ꯒꯦꯁꯇ꯭ꯔꯤꯛꯅ ꯑꯁꯗꯥꯗꯒꯤ ꯄꯨꯣꯛꯛꯇ ꯉꯝꯗꯕꯒꯤ ꯑꯗꯨꯝ ꯇꯨꯝꯃꯒ ꯂꯩꯏꯅꯦ
ꯎ ꯅꯣꯡꯃ ꯌꯥꯔꯗꯤ ꯅꯪ ꯕꯖꯥꯔ ꯆꯠꯄ ꯌꯥꯕ꯭ꯔꯥ ꯑꯩ ꯄꯣꯠ ꯑꯃ ꯌꯥꯥꯎꯅꯤꯡꯕ ꯂꯩꯕ ꯑꯗꯨ ꯅꯪ ꯁꯉꯥꯏꯒꯥꯝꯗꯀꯣ
ꯑꯩ ꯄꯥꯛ ꯆꯠꯄ ꯌꯥꯔꯣꯏ ꯈꯋꯥꯟꯗꯣ ꯑꯦꯕ꯭ꯔꯤꯋꯤꯛ ꯆꯦꯄꯅꯦ ꯍꯅ ꯍꯥꯏꯌꯣ
ꯃꯥ ꯀꯔꯤ ꯊꯕꯛ ꯂꯩꯕꯒꯦꯔ
ꯃꯥ ꯗꯦꯟꯇꯁꯨ ꯆꯠꯂꯦ ꯑꯗꯨꯒ ꯃꯣꯃꯣ ꯁꯦꯝꯃꯔꯒ ꯌꯣꯟꯕꯗꯣ ꯑꯗꯨꯒꯤ ꯕꯖꯥꯔꯗ ꯑꯗꯨꯝ ꯑꯗꯨꯝ ꯑꯦꯚ꯭ꯔꯤ ꯋꯤꯛ ꯆꯠꯄꯅꯦ
ꯃꯤ ꯃꯆꯥꯗꯤ ꯊꯕꯛ ꯁꯨꯕ ꯍꯧꯈ꯭ꯔꯦꯀꯣ
ꯎꯝ ꯕꯤꯖꯤꯅꯦꯁ ꯍꯧꯈ꯭ꯔꯦ ꯎ ꯉꯁꯤꯁꯨ ꯆꯄꯅꯦ ꯑꯁ ꯍꯥꯏꯥꯏꯗꯤ ꯍꯥꯏꯥꯏꯗ ꯕꯤꯖꯤꯅꯦꯁ ꯇꯧꯦꯩꯅ ꯄꯪꯇꯧ ꯇꯧꯕꯤ ꯌꯥꯗꯦꯅ ꯃꯤꯅ ꯇꯧꯔꯒ ꯑꯩꯁꯨ ꯇꯧꯒꯦ ꯍꯥꯏꯕꯗꯤ ꯌꯥꯗꯦꯅꯀꯣ
ꯅꯪꯁꯨ ꯇꯥꯎꯕ ꯌꯥꯏ ꯑꯩꯅ
ꯇꯥꯎꯅꯤꯡꯒꯂ ꯑꯥꯏꯇ
ꯑꯗꯨꯗꯒꯤ ꯅꯪ ꯀꯔꯝ ꯀꯥꯟꯅꯣ ꯌꯨꯝꯣ ꯐꯍꯟꯒꯦ ꯍꯥꯏꯕꯅꯣ
ꯀꯣꯂꯦꯖꯀꯤꯗꯣ ꯅꯣꯇꯤꯁ ꯊꯣꯛꯑꯒ ꯍꯟꯒꯅꯤ
ꯑꯃꯨꯛ ꯆꯦꯟꯖ ꯇꯧꯒꯦ ꯍꯥꯏꯕ꯭ꯔꯥꯅꯨ ꯍꯧꯖꯤꯇꯥꯜ
ꯀꯤꯔꯥ
ꯌꯝꯒꯤꯗ
ꯁꯤ ꯖꯨꯟꯗꯗꯤ ꯊꯥꯔꯅꯤ
ꯁꯨꯖꯤꯦꯛ ꯀꯌꯥꯅ ꯑꯣꯅ ꯊꯥꯅꯤꯡꯉ ꯁꯦ
ꯑꯍꯨꯝ
ꯑꯣꯁ ꯌꯥꯝꯃꯤ ꯍꯣꯏ ꯄꯩꯁꯥ ꯀꯌꯥ ꯆꯪꯕ꯭ꯔꯥ
ꯋꯥꯟ ꯊꯥꯎꯖꯟ ꯊ꯭ꯔꯤ ꯍꯟꯗ꯭ꯔꯦꯗ ꯄꯟꯗ ꯆꯗꯔ ꯀꯥ ꯎꯝ ꯑꯩꯈꯣꯏꯗꯤ ꯄ꯭ꯔꯦꯛꯇꯤꯀꯜ ꯌꯥꯎꯗꯦ
ꯆꯍꯤ ꯃꯔꯤꯒ ꯑꯍꯨꯝꯂ ꯅꯈꯣꯏꯒꯤꯁꯦ
ꯃꯔꯤꯁꯨ ꯇꯧꯕ ꯌꯥꯏ ꯑꯍꯨꯝꯁꯨ ꯇꯧꯕ ꯌꯥꯏ
ꯌꯥꯏꯅ ꯑꯗꯨꯗꯤ
ꯎꯝ
ꯀꯟꯒꯥꯟꯅꯕꯅꯤ ꯁꯞꯖꯦꯛꯁꯤ ꯆꯞ ꯃꯥꯟꯅꯕ꯭ꯔꯥ
ꯁꯕꯖꯦꯛ ꯆꯞ ꯃꯥꯟꯅꯩꯌꯦ
ꯀꯩ ꯁꯖꯁ ꯆꯔꯣꯖꯤꯔꯥ
ꯑꯁꯌꯣꯂꯣꯖꯤ ꯂꯧꯄꯥ
ꯑꯣ ꯁꯣꯡꯁꯨ ꯆꯞ ꯃꯥꯟꯅꯩꯀꯣ
ꯁ꯭ꯋꯥꯡꯗꯤ ꯏꯪꯂꯤꯁ ꯂꯧꯕꯅꯦ
ꯅꯈꯣꯏ ꯀꯅꯥ ꯀꯅꯥ ꯇꯤꯟꯅꯕꯒꯤ ꯁꯥꯟꯅꯕ
ꯍꯥꯥ
ꯀꯅꯥ ꯀꯅꯥꯅꯈꯣꯏ ꯁꯦꯝ ꯁꯖꯦꯛ ꯂꯧꯕ ꯔꯤꯁꯦꯝ ꯏꯁꯇ꯭ꯔꯤꯝꯗ
ꯀꯣꯟꯅꯦ ꯑꯩꯅꯦ ꯈꯄꯨꯝꯒꯤ ꯅꯨꯄꯤ ꯑꯅꯤ ꯅꯪ ꯈꯪꯉꯔꯣꯏꯗ
ꯅꯈꯣꯏ ꯈꯛꯇꯔꯥ
ꯎꯝ
ꯎꯝ ꯅꯕꯥꯅꯤ ꯇꯥꯎꯁꯦ ꯇꯥꯛ ꯆꯍꯤ ꯀꯌꯥꯔ ꯇꯥꯎꯁꯦ
ꯆꯍꯤ ꯑꯍꯨꯝ ꯇꯥꯎꯅꯤ ꯈ꯭ꯋꯥꯡꯒꯟꯕꯥꯅꯤꯗꯤ
ꯍꯥ
ꯆꯍꯤ ꯑꯍꯨꯝ
ꯎꯝ
ꯃꯔꯤꯗꯤ ꯇꯧꯕ ꯉꯝꯗ꯭ꯔꯦ ꯑꯗꯨꯒꯤ ꯑꯍꯨꯝ ꯇꯧꯈ꯭ꯔꯕꯅꯦ
ꯍꯤꯗꯥꯥꯛ ꯊꯛꯄꯤ ꯒꯦꯔ ꯍꯤꯗꯥꯛ ꯊꯛꯄꯒꯤ ꯇꯨꯝꯅꯤꯡꯕ ꯃꯥꯜꯂꯦ
ꯀꯔꯤ ꯍꯤꯗꯥꯛ ꯆꯥꯕ꯭ꯔꯥ ꯊꯛꯄ꯭ꯔꯥ
ꯈ꯭ꯔꯤꯒꯅꯦ ꯍꯤꯗꯥꯛ ꯅ ꯃꯔꯣꯜ ꯑꯃ
ꯀꯔꯤ
ꯏꯁ꯭ꯔ ꯀꯟꯃꯗꯅ ꯌꯥꯗ꯭ꯔꯦ ꯇꯥꯏꯌꯦ
ꯀꯔꯤ ꯍꯥꯏꯕꯅꯣ ꯃꯆꯥꯅ ꯍꯥꯏꯕꯗꯣ
ꯀꯔꯤꯔꯥ ꯑꯩ ꯀꯔꯤ ꯍꯥꯏꯕ꯭ꯔꯥ
ꯆꯦꯁꯇꯩꯒꯤꯔ
ꯍꯣꯏ ꯒꯁꯇ꯭ꯔꯤꯛꯀꯤꯅꯦ ꯒꯁꯇ꯭ꯔꯤꯛ ꯀꯟꯕꯒꯤ ꯌꯥꯗ꯭ꯔꯦ
ꯎ ꯑꯗꯨ ꯌꯥꯔꯗꯤ ꯈꯣꯅꯁꯨ ꯅꯪ ꯕꯖꯥꯔꯠ ꯆꯠꯅꯤꯡꯉꯥꯏ ꯂꯩꯇꯦ ꯑꯩꯉꯣꯟꯗ ꯍꯥꯏꯐꯦꯠ ꯀꯣꯜ ꯇꯧꯔꯛ ꯎꯅꯦ
ꯑꯩꯗꯤ ꯕꯖꯥꯔ ꯆꯠꯀꯗꯕ ꯃꯥꯟꯗ꯭ꯔꯦ ꯕꯖꯥꯔ ꯆꯠꯅꯤꯡꯉꯥꯏ ꯀꯔꯤꯁꯨ ꯂꯩꯇꯦ ꯐꯣꯟꯗ ꯍꯥꯏꯌꯣ ꯐꯣꯟꯗꯤ ꯑꯗꯨꯝ ꯆꯠꯄꯅꯦ
ꯑꯣ
ꯁꯉꯥꯏ ꯑꯝꯇ ꯊꯥꯗꯣꯏꯔꯣ
ꯍꯣꯏ ꯃꯉꯣꯟꯗ ꯊꯥꯅꯤꯡꯉꯥꯏꯣꯏ ꯁ꯭ꯋꯥꯡ ꯏꯝꯐꯥꯜꯗ ꯂꯩꯕ꯭ꯔꯥ ꯑꯗꯨ ꯀꯗꯥꯏꯗ ꯂꯩꯕ꯭ꯔꯥꯃꯣ
ꯈꯣꯡꯈꯣꯜ ꯈꯨꯟꯗ ꯆꯠꯈ꯭ꯔꯦ ꯁꯤ
ꯍꯧ ꯁꯉꯥꯡꯝꯗ ꯊꯦꯡꯅꯔꯤꯅ ꯂꯝꯕꯤꯗ ꯗ
ꯃꯥꯁ ꯉꯥꯏꯛꯒ ꯏꯝꯐꯥꯜ ꯆꯠꯂꯦ ꯍꯥꯏꯕ꯭ꯔꯥ
ꯅꯠꯇꯦ ꯉꯁꯤꯀꯣ
ꯎꯝ
ꯃꯥ ꯑꯁꯤ ꯏꯝꯐꯥꯜꯗꯒꯤ ꯍꯜꯂꯛꯏꯕ
ꯑꯣ ꯈꯪꯗꯦ ꯃꯣꯏꯗꯣ ꯏꯝꯐꯥꯜ ꯇꯔꯦꯟ ꯂꯩꯇ꯭ꯔꯦ ꯑꯥ ꯅꯨꯡꯕꯥꯗ ꯑꯃꯨꯛ ꯂꯩꯅꯤꯡꯉꯥꯏ ꯆꯠꯈ꯭ꯔꯦ ꯁꯣꯝꯗꯣ
ꯑꯣ ꯑꯗꯨꯗꯨꯗꯤ ꯈꯪꯗ
ꯇ꯭ꯔꯦꯃꯣꯏꯗ
ꯑꯗꯨꯒꯤꯒꯤ ꯃꯔꯝꯅꯤ ꯈꯪꯍꯧꯗꯣꯏꯕ
ꯑꯣꯕꯂ
ꯏꯝꯐꯥꯜꯗꯒꯤ ꯃꯃꯥꯡ ꯉꯁꯤ ꯂꯥꯛꯄꯗꯣ ꯑꯩꯈꯣꯏ ꯈꯜ ꯒꯤ ꯀꯔꯤ ꯃꯅꯥꯛ ꯇ ꯊꯦꯡꯉꯥꯏꯔꯕ ꯃꯥꯁꯨ ꯂꯥꯛꯄꯗꯣ
ꯃꯥ ꯇꯃꯦꯂꯣꯡꯗ ꯄꯦꯁꯦꯟꯖꯔ ꯆꯠꯂꯝꯔꯣꯏꯍꯦ
ꯆꯠꯂꯦ ꯉꯁꯤꯁꯨ ꯀꯨꯝꯊꯔꯦ
ꯃꯣꯏ ꯅꯨꯡꯕꯥꯗ ꯆꯠꯂꯝꯒꯅꯤꯌꯦ
ꯑꯗꯨꯕꯨꯗꯤ ꯈꯪꯗꯦ
ꯃꯣꯏ ꯇꯃꯦꯡꯂꯣꯡꯗ ꯂꯩꯇꯕꯅꯦ ꯅꯨꯡꯕꯥꯗ ꯂꯩꯕꯅꯦ
ꯨꯃꯨꯡꯕ ꯒꯥꯔꯤ ꯑꯃ ꯆꯠꯄꯗꯣ
ꯈꯪꯗꯦ
ꯑꯣꯏꯔꯝꯂꯣꯏꯍꯦ ꯃꯥ ꯏꯝꯐꯥꯜꯒꯤ ꯒꯥꯔꯤꯅꯦ
ꯈꯪꯗ꯭ꯔꯦ ꯑꯗꯨꯗꯤ
ꯃꯥ ꯒꯔꯤꯅꯦ ꯃꯥ ꯏꯁꯀꯣꯄꯤꯌꯣꯗꯣ ꯊꯧꯔꯒ ꯂꯥꯛꯄꯅꯦ
ꯄꯣꯠ ꯂꯧꯕꯒꯤ ꯆꯠꯄ ꯑꯣꯏꯔꯝ
ꯅꯠꯇꯦꯕ ꯃꯤ ꯃꯤ ꯃꯤꯁꯨ ꯄꯨꯏꯌꯦꯕ ꯃꯥ
ꯗꯨꯗꯤ ꯈꯪꯗꯦ
ꯑꯝꯗ ꯄꯣꯠ ꯊꯥꯕꯗꯣ ꯅꯨꯡꯉꯥꯏ ꯇꯝꯅꯦ
ꯑꯩꯒꯤꯗꯤ ꯀꯁꯨ ꯀꯥꯏꯗꯦꯗ ꯑꯩꯒꯤ ꯐꯖꯅ ꯃꯥ ꯇꯧꯕꯤꯅꯦ
ꯋꯥꯟꯗ ꯍꯥꯏꯌꯨ ꯐꯖꯅ
ꯑꯗꯨ ꯍꯣꯏ ꯑꯗꯣ ꯅꯈꯣꯏ ꯔꯦꯟꯗ ꯍꯧꯖꯤꯛꯀꯥꯟ ꯐ꯭ꯔꯤ ꯂꯩꯕ꯭ꯔꯥ
ꯔꯦꯟ ꯑꯃ ꯃꯈꯥꯗ ꯑꯃ ꯂꯩꯕꯅꯦ
ꯑꯗꯨꯒꯤꯗꯤ ꯀꯌꯥ ꯀꯤꯌꯥ ꯂꯧꯕ꯭ꯔ ꯃꯣꯏ
ꯍꯥ
ꯂꯤꯁꯤꯡ ꯑꯍꯨꯝꯒ ꯆꯥꯃꯉꯥ
ꯏꯁꯤꯡ ꯃꯥꯏ ꯐ꯭ꯔꯤ ꯄꯤꯕ꯭ꯔꯥ ꯃꯣꯏ
ꯏꯁꯤꯡ ꯑꯩꯈꯣꯏꯅ ꯂꯧꯋꯦ ꯃꯩ ꯄꯤ
ꯑꯗꯣ ꯔꯦꯟꯗꯤ ꯑꯗꯨꯝ ꯂꯩꯕ ꯅꯨꯡꯉꯥꯏꯕ꯭ꯔꯥ ꯍꯥꯏꯗꯤ ꯀꯅꯥꯒꯤ ꯈꯨꯟꯒꯤ ꯌꯨꯝꯅꯣ ꯃꯄꯨꯗꯣ ꯑꯣ ꯑꯗꯨꯗꯤ ꯂꯩꯕ ꯅꯨꯡꯉꯥꯏꯔꯝꯒꯅꯤꯅ
ꯈꯪꯗꯦ ꯍꯧꯖꯤꯛ ꯐꯥꯎꯒꯤꯗꯤ ꯑꯗꯨꯝ ꯂꯩꯕ ꯅꯨꯡꯉꯥꯏꯕꯒꯤꯅꯦ ꯊꯦꯡ ꯊꯦꯡꯅ ꯆꯠꯂꯒ ꯊꯦꯡ ꯊꯦꯡꯅ ꯍꯟꯂꯛꯄꯗꯨ ꯎꯝ
ꯇꯥꯕ꯭ꯔꯥ ꯑꯗꯨ ꯔꯦꯟꯗꯣ ꯅꯨꯡꯉꯥꯏꯕ꯭ꯔ ꯑꯗꯨ ꯁꯤ ꯔꯦꯟꯅ ꯅꯨꯡꯉꯥꯏꯕ꯭ꯔꯥ
ꯑꯩꯅ ꯍꯥꯟꯅ ꯂꯩꯕꯗꯣ ꯅꯨꯡꯉꯥꯏ
ꯑꯈꯣꯏ ꯂꯩꯃꯤꯟꯕ ꯀꯥꯡꯕꯨꯅꯦ ꯑꯗꯨꯝ ꯅꯨꯡꯉꯥꯏ ꯄꯨꯟꯅ ꯂꯩꯕꯒꯤꯀꯣ
ꯎꯝ ꯑꯗꯨꯕꯨ ꯁꯤ ꯁꯤꯒꯤꯔꯦꯟꯗꯤ ꯈꯔ ꯅꯨꯡꯉꯥꯏꯇꯦ ꯃꯤ ꯈꯔ ꯌꯦꯡꯁꯤꯟꯕꯒꯨꯝ ꯇꯥꯏꯞꯇ ꯇꯧꯕ
ꯅꯨꯡꯉꯥꯏꯇꯍꯦ ꯑꯗꯨꯒꯤꯗꯤ
ꯑꯣ ꯐꯔꯦꯗꯨꯗꯤ ꯊꯝꯃꯒꯦ ꯀꯣ
ꯍꯣꯏ ꯍꯣꯏ ꯍꯣꯏ ꯍꯌꯦꯡꯅ ꯄꯥꯎ ꯐꯅꯔꯁꯦ ꯍꯣꯏ ꯍꯣꯏ